ꯍꯜꯂꯣ ꯇꯥꯕ꯭ꯔꯣ ꯀꯩꯗꯧꯔꯤꯅꯣ ꯍꯧꯖꯤꯛ ꯇꯤ
ꯀꯩꯁꯨ ꯇꯧꯗꯦ ꯍꯤꯞꯄꯒ ꯂꯩꯌꯦ
ꯑꯃꯗꯨꯗꯤ ꯇꯨꯝꯔꯤꯕꯅꯦ
ꯌꯦꯡꯅꯤꯡꯉꯗꯤ ꯂꯥꯛꯑꯣ ꯀꯣꯏꯕ ꯂꯥꯛꯑꯣ
ꯍꯥ ꯍꯥ ꯌꯥꯝ ꯁꯥꯊꯤꯌꯦ ꯍꯥꯏꯕ ꯍꯥꯏꯕ ꯇꯥꯏꯀꯣ ꯍꯥꯍꯥꯍꯥ
ꯌꯥꯝ ꯁꯥꯊꯤꯅꯦꯅ ꯃꯥꯗꯤꯀꯣ ꯐꯥ ꯐꯖꯅ ꯀꯟꯅ ꯃꯔꯛ ꯃꯔꯛꯇ ꯈꯣꯡꯕꯒꯤꯀꯣ ꯍꯧꯖꯤꯛꯄꯨꯗꯤ ꯑꯃ ꯃꯄꯥꯟ ꯊꯣꯛꯑꯗꯤ ꯑꯗꯨꯝ ꯂꯣꯠꯁꯤꯟꯕꯅꯦ
ꯑꯥ ꯍꯦ ꯍꯦ
ꯃꯄꯥꯟ ꯊꯣꯛ ꯊꯣꯛꯑꯗꯤꯀꯣ ꯃꯤ ꯃꯤ ꯃꯤ ꯅ꯭ꯌꯨ ꯀꯃꯔꯁ ꯎꯔꯗꯤꯀꯣ ꯃꯥꯗꯤꯀꯣ ꯏꯀꯥꯏꯕꯅꯦ ꯀꯩꯅꯣ ꯇꯧꯕꯅꯦ
ꯑꯣ
ꯀꯩꯅꯣꯗꯤ ꯃꯈꯣꯟꯗꯤ ꯌꯥꯝ ꯀꯟꯕ
ꯑꯍꯍ ꯑꯩꯁꯦ ꯍꯧꯖꯤꯛ
ꯎꯝ
ꯆꯛꯆꯥꯥꯕ ꯂꯣꯢꯔ ꯂꯩꯌꯦ
ꯀꯩ ꯏꯟꯖꯥꯡꯅꯣ
ꯆꯥꯛ ꯑꯩ ꯍꯤꯟꯖꯥꯡ ꯆꯥꯗꯦ ꯑꯥ ꯀꯩꯅꯣ ꯔꯝ ꯄꯝꯗꯣ ꯑꯥ ꯁꯤ ꯀꯩꯅꯣ ꯎꯝ
ꯎꯝ
ꯈꯨꯟꯗꯅ ꯔꯝ ꯄꯝ ꯐꯪꯕ ꯑꯗꯨꯗꯅ ꯔꯝ ꯄꯝ ꯐꯪꯗꯕ ꯍꯪꯉꯦꯕ ꯔꯝ ꯄꯝ ꯂꯩꯕ꯭ꯔꯣ ꯑꯥ ꯁ꯭ꯄꯥꯏꯁꯤ ꯅꯨꯗꯜꯁꯀꯤ ꯔꯝ ꯄꯝ ꯂꯩꯕ꯭ꯔꯣ ꯍꯥꯏꯔꯒꯗꯣ ꯂꯩꯇꯦ ꯂꯩꯇꯦ ꯍꯥꯏꯕ ꯈꯛꯇ ꯎꯆꯦꯛꯄꯨꯔꯗꯤ ꯂꯩꯌꯦ ꯑꯗꯣ ꯔꯝꯄꯝꯅ ꯈ꯭ꯋꯥꯏꯗꯒꯤ ꯍꯥꯎꯋꯦꯗ
ꯁꯤꯡꯖꯨꯗꯨꯁꯨ ꯍꯥꯎꯈ꯭ꯔꯦ ꯍꯥ ꯑꯥ ꯅꯍꯥꯟꯗꯤ ꯑꯍꯥꯟꯕꯗꯗꯤ ꯑꯩ ꯄꯥꯝꯗꯕꯅꯦ ꯔꯝꯄꯝꯗꯤ
ꯑꯥ
ꯎꯝ ꯑꯁ ꯅꯤꯡꯁꯤꯡꯉꯤꯍꯦ ꯀꯣꯜꯂꯦꯖ ꯆꯠꯄ ꯃꯇꯝꯗ ꯁꯤꯡꯖꯨ ꯆꯥꯕꯗꯣ ꯃꯤꯃꯤ ꯁꯤꯡꯖꯨꯒꯨꯝꯕꯗꯣ
ꯍꯥ ꯍꯥ ꯑꯩꯗꯤꯀꯣ ꯑꯁꯤ ꯑꯥ ꯀꯩꯅꯣ ꯍꯥꯏ ꯁ꯭ꯀꯨꯜ ꯀꯥꯔꯀꯥꯟꯗ ꯑꯁꯦ ꯎꯝ ꯑꯈꯣꯏ ꯔꯦꯟꯠꯗ ꯂꯩꯕꯗꯣ ꯑꯗꯨꯗ ꯆꯥꯕꯅ ꯍꯦꯟꯅ ꯅꯤꯡꯁꯤꯡꯉꯤꯗ
ꯑꯁ ꯑꯗꯨ ꯑꯗꯨ ꯑꯗꯨꯁꯨ ꯌꯥꯝ ꯅꯨꯡꯁꯤꯌꯦ ꯈꯜꯂꯒ
ꯃꯣꯔꯣꯛ ꯑꯁꯥꯡꯕꯗꯣ
ꯎꯝ
ꯑꯗꯨꯗꯣ ꯍꯥꯞꯂꯒ ꯑꯁ ꯐꯠꯖꯅ ꯆꯥꯕꯗꯣ
ꯅꯤꯡꯁꯤꯡꯕ ꯉꯥꯛꯇꯅꯦ ꯎꯄꯥꯏ ꯂꯩꯇꯦ ꯍꯧꯖꯤꯛꯇꯤ ꯍꯟꯅꯨꯔꯦ ꯎꯍꯝ
ꯑꯍꯍ ꯍꯟꯅꯨꯔꯦ ꯀꯥꯏꯅ ꯍ ꯑꯍ ꯆꯍꯤꯁꯨ ꯍꯥ ꯆꯍꯤꯁꯨ ꯀꯩꯒ ꯀꯨꯟꯊ꯭ꯔꯥ ꯁꯨꯔ ꯁꯨꯁꯨ ꯁꯨꯗ꯭ꯔꯒ ꯍꯟꯅꯨꯔꯦ ꯀꯥꯏꯅ ꯑꯁ ꯌꯥꯝ ꯍꯅꯨꯅꯤꯡ ꯔꯣ ꯍꯥꯍꯥ
ꯎꯄꯥꯏ ꯂꯩꯇꯦ ꯑꯗꯨꯒꯤ ꯃꯇꯝꯗꯗꯤ ꯆꯍꯤꯗꯣ ꯑꯥ ꯐꯤꯐꯇꯤꯟ ꯐꯤꯐꯇꯤꯟꯁꯨ ꯁꯨꯗꯕꯅꯤꯗ ꯁꯤꯛꯁꯇꯤꯟꯔ ꯑꯗꯨ ꯑꯗꯨ ꯐꯤꯞꯇꯤꯟ ꯁꯤꯛꯁꯇꯤꯟ ꯈꯛꯇꯅꯤ ꯑꯗꯨꯏ ꯇꯝꯗꯗꯤꯀꯣ ꯅꯨꯡꯁꯤꯌꯦ ꯀ꯭ꯂꯥꯁ ꯅꯥꯏꯟ ꯇꯦꯟꯗꯗꯤ ꯐꯤꯐꯇꯤꯟ ꯁꯤꯛꯁꯇꯤꯟꯅꯦꯕ ꯃꯦꯇ꯭ꯔꯤꯛ ꯃꯦꯇ꯭ꯔꯤꯛꯁꯤꯡꯗꯣ ꯐꯤꯐꯇꯤꯟ ꯇꯧꯕꯅꯦ ꯈꯥꯔ ꯈꯥꯔ ꯀꯩꯅꯣ ꯇꯧꯕꯁꯤꯡꯅ ꯁꯤꯛꯁꯇꯤꯟ ꯉꯟꯅ ꯀꯥꯕꯁꯤꯡꯅ ꯐꯤꯐꯇꯤꯟ ꯎꯝ ꯌꯥꯝ ꯑꯉꯥꯡꯅꯦꯕ ꯑꯗꯨꯒꯤ ꯃꯇꯝꯗꯗꯤ ꯅꯨꯡꯁꯤꯌꯦ ꯅꯨꯡꯁꯤ
ꯑꯃꯨꯛꯀ ꯑꯉꯥꯡ ꯑꯣꯏꯅꯤꯡꯉꯤꯀꯣ ꯑꯩꯗꯤ ꯑꯣꯏꯅꯤꯡꯉꯦꯕꯣ ꯑꯍ ꯑꯉꯥꯡ ꯍꯥꯏꯕꯁꯦ ꯑꯥ ꯑꯦꯜꯚꯦꯟ ꯇ꯭ꯋꯦꯜꯐ ꯑꯗꯨꯝ ꯑꯗꯨ ꯑꯁ ꯍꯥꯏꯁ꯭ꯀꯨꯜ ꯀꯩꯅꯣ ꯇꯧꯔꯗꯤ ꯇ ꯑꯗꯨꯗꯤ ꯇꯜꯂꯦ ꯑꯗꯨ ꯑꯦꯜꯚꯦꯟ ꯇ꯭ꯋꯦꯜꯐ ꯑꯗꯨꯗꯅꯦꯕ ꯈ꯭ꯋꯥꯏꯗꯩꯒꯤ ꯅꯨꯡꯉꯥꯏꯕꯗꯣ
ꯈꯣꯏꯗꯤ ꯀ꯭ꯂꯥꯁꯁꯨ ꯕꯪ ꯇꯧꯕꯗꯨ ꯍꯥ
ꯑꯩꯁ ꯅꯣꯡꯃ ꯅꯨꯃꯤꯠ ꯑꯃ ꯑꯥ ꯕꯪ ꯇꯧꯕꯗꯣ ꯐꯖꯅ ꯇꯧꯋꯦꯍꯦ ꯕꯦꯛ ꯄꯥꯏꯔꯒ ꯆꯠꯄꯗꯣ ꯆꯦꯟꯕꯗꯣ ꯅꯪ ꯅꯪ ꯌꯥꯎꯕ꯭ꯔꯥ
ꯑꯩ ꯀꯥꯎꯔꯦ ꯑꯣ ꯁ꯭ꯇꯔꯤꯝ ꯁ꯭ꯇꯔꯤꯝ ꯇꯣꯉꯥꯟꯕꯒꯤꯀꯣ
ꯑꯣ
ꯎꯝ
ꯍꯧꯖꯤꯛꯇꯤ ꯀꯩꯗꯧꯔꯤꯅꯣ ꯀꯩꯁꯨ ꯇꯧꯗꯕ꯭ꯔꯥ ꯐꯝꯕ꯭ꯔꯥ
ꯑꯥ
ꯅꯆꯦ ꯁꯤꯡꯗꯤ
ꯂꯩꯌꯦ ꯐꯤ ꯁꯥꯔ ꯂꯩ
ꯐꯖꯅ ꯌꯥꯝ ꯁꯥꯔꯝꯒꯅꯦ ꯀꯩꯅꯣ ꯖꯒꯣꯏ ꯁꯥꯕꯒꯤꯗꯨꯔ
ꯑꯧ
ꯎꯝ ꯐꯖꯕ꯭ꯔꯥ
ꯐꯖꯩ ꯍꯣꯏ
ꯑꯩ ꯁꯥꯅꯤꯡꯉꯦ ꯑꯩꯁꯨ ꯃꯥꯕꯨ ꯁꯥꯍꯟꯅꯤꯡꯉꯦꯕ ꯑꯗꯨ ꯄꯩꯁꯥ ꯂꯩꯇꯕꯒꯤꯀꯣ ꯉꯥꯏꯕꯅꯦ ꯍꯧꯖꯤꯛ
ꯎꯝ
ꯇꯥꯕ꯭ꯔꯥ ꯃꯤ ꯂꯩꯔꯤꯀꯣ
ꯑꯩꯒꯤ ꯑꯥ ꯀꯩꯅꯣ ꯂꯥꯁ ꯌꯤꯔꯗ ꯂꯧꯈ꯭ꯔꯦ ꯑꯩ ꯂꯥꯁ ꯌꯤꯔꯗ ꯂꯧꯔꯦ
ꯅꯆꯦꯗ
ꯃꯔꯨꯞ ꯇꯧꯔꯒ ꯇꯧꯕ
ꯑꯣ ꯌꯥꯝ ꯐꯩ ꯅꯣꯏꯗꯤ ꯑꯁ ꯌꯥꯝ ꯍꯩꯌꯦꯅ ꯑꯩꯗꯤ ꯃꯔꯨꯞ ꯇꯧꯔꯒ ꯂꯧꯒꯦ ꯈꯟꯕꯗꯣ ꯗꯨꯝ ꯐꯪꯗ꯭ꯔꯦ ꯅꯍꯥꯟꯁꯨ ꯃꯔꯨꯞ ꯄꯩꯁꯥꯗꯣ ꯑꯃꯨꯛ ꯆꯠꯂꯦ ꯑꯁ ꯑꯩꯗꯤꯀꯣ ꯖꯣꯕ ꯀꯥꯔꯠꯒꯤ ꯄꯩꯁꯥꯗꯣ ꯐꯪꯉꯗꯤ ꯇꯧꯒꯅꯤ ꯑꯪ ꯗꯥꯏꯔꯦꯛꯇ ꯑꯗꯨꯝ ꯂꯧꯔꯒꯦ ꯄꯩꯁꯥ ꯂꯩꯔꯀꯥꯟꯗ
ꯑꯍꯥ ꯑꯍꯥ
ꯑꯁꯤꯒꯤ ꯊꯥ ꯑꯁꯤꯒꯤ ꯆꯍꯤꯗ ꯖꯣꯕ ꯀꯥꯔꯠꯁꯨ ꯐꯪꯉꯅꯦꯕ ꯑꯃꯨꯛꯀꯣ ꯗꯨꯒ ꯄꯩꯁꯥ ꯑꯣꯏꯅ ꯂꯧꯔꯒꯦ ꯐꯅꯦꯛꯇꯣ ꯎꯄꯥꯏ ꯂꯩꯇꯦ ꯃꯔꯨꯞ ꯇꯧꯅꯤꯡꯉꯥꯏꯗꯤ ꯑꯦꯕ꯭ꯔꯤ ꯃꯟꯗꯤ ꯊꯥ ꯈꯨꯗꯤꯡ ꯊꯥ ꯈꯨꯗꯤꯡ ꯄꯩꯁꯥ ꯂꯥꯛꯇꯕꯅꯤꯅ ꯎꯄꯥꯏ ꯂꯩꯇꯦ ꯃꯔꯨꯞꯀꯤꯗꯤ
ꯎꯝ
ꯀꯅꯥ ꯀꯅꯥ ꯂꯩꯕ꯭ꯔꯣ ꯅꯕꯨꯡ ꯁꯤꯡꯁꯨ ꯂꯩꯕ꯭ꯔꯣ ꯍꯥ
ꯎꯝ ꯂꯩ ꯃꯌꯥꯝ ꯂꯩ ꯉꯁꯤꯗꯤ ꯑꯥ ꯍꯌꯦꯡꯗꯤ ꯀꯥꯏ ꯆꯠꯀꯦꯔꯣ
ꯍꯌꯦꯡ ꯈꯪꯗꯦ ꯑꯣꯛꯆꯥꯛ ꯄꯤꯕ ꯆꯠꯁꯤꯔꯥ ꯑꯁ
ꯅꯨꯡꯇꯤꯒꯤ ꯆꯠꯅꯤꯀꯣꯅ
ꯅꯨꯡꯇꯤꯒꯤ ꯆꯠꯇꯦꯗ ꯉꯁꯤ ꯆꯠꯇꯦ ꯍꯌꯦꯡꯗꯤ ꯆꯠꯀꯗꯕ ꯃꯥꯜꯂꯦ ꯆꯠꯀꯅꯤ ꯑꯗꯨꯝ ꯎꯝ ꯅꯪꯒ ꯄꯥꯎ ꯐꯥꯎꯅꯗꯕꯁꯨ ꯀꯨꯏꯔꯦ ꯍꯌꯦꯡꯁꯨ ꯑꯃꯨꯛ ꯐꯥꯎꯅꯁꯤꯀꯣ
ꯎꯝ ꯑꯗꯨ ꯎꯝ ꯀꯩꯅꯣ ꯑꯥ ꯑꯣ ꯑꯣꯛꯁ ꯑꯣꯛ ꯑꯣꯛꯄꯨꯀꯣ ꯅꯨꯡꯇꯤꯒꯤ ꯆꯥꯒꯅꯨ
ꯃꯣꯏ ꯆꯥꯗ꯭ꯔꯗꯤ ꯀꯪꯒꯅꯤ ꯑꯗꯨꯒꯤ ꯆꯥꯍꯟꯕꯅꯦ ꯑꯩꯅ
ꯑꯗꯨꯃꯥꯏꯅ ꯍꯥꯏꯈ꯭ꯔꯁꯤꯔꯥ ꯈꯪꯗꯦ ꯀꯪꯉꯁꯨ ꯀꯣꯏꯕ ꯆꯠꯁꯦꯅ ꯑꯩꯒ ꯍꯌꯦꯡꯗꯤ
ꯑꯗꯨꯗꯤ ꯀꯣꯏꯕ ꯅꯠꯇꯦ ꯗ
ꯀꯔꯤ ꯅꯪꯕꯨ ꯀꯔꯤꯁꯨ ꯄꯨꯍꯜꯂꯣꯏ ꯀꯔꯤꯁꯨ
ꯑꯗꯣ ꯇꯧꯍꯟꯗ꯭ꯔꯁꯨꯀꯣ ꯇꯧꯍꯟꯗ꯭ꯔꯁꯨ ꯑꯁ ꯑꯩꯒꯤ ꯌꯨꯝꯗꯒꯤ ꯅꯣꯏꯒꯤ ꯌꯨꯝ ꯐꯥꯎ ꯂꯥꯛꯄꯗꯣ ꯍꯥ ꯍꯥ ꯀꯌꯥ ꯋꯥꯕ꯭ꯔꯥ ꯈꯪꯕ꯭ꯔꯣ ꯑꯗꯨꯗꯣ
ꯗꯦꯂꯤꯗ ꯂꯩꯕꯅꯤꯅꯀꯣ ꯌꯥꯝ ꯄꯣꯡꯉꯦ ꯃꯁꯤ ꯅꯨꯄꯤꯁꯦ
ꯅꯣꯛꯄ ꯍꯧꯔꯛꯑꯦ ꯑꯃꯨꯛ ꯁꯤ ꯅꯨꯄꯤꯁꯦ ꯅꯣꯛꯀꯅꯨ ꯍꯥꯏꯔꯒ
ꯏꯆꯦꯒꯤ ꯌꯨꯝꯗ ꯀꯩꯅꯣ ꯍꯩꯅꯧ ꯌꯥꯝ ꯄꯥꯜꯂꯦ ꯑꯗꯨꯒ
ꯑꯁ ꯆꯥꯅꯤꯡꯉꯦ ꯄꯤꯌꯣ
ꯑꯍꯥ ꯃꯤꯟ ꯃꯨꯟꯕ ꯀꯣ ꯃꯤꯟꯕ ꯍꯥꯏꯌꯦ ꯃꯨꯟꯕ ꯑꯇꯣ ꯍꯧꯖꯤꯛ ꯑꯦ ꯁꯛ ꯑꯦ ꯆꯥꯕ ꯂꯣꯏꯔꯦ ꯂꯥꯛꯑꯣ ꯆꯥꯅꯤꯡꯉꯗꯤ
ꯀꯩꯅꯣ ꯀꯧꯒꯅꯨꯍꯦ ꯄꯨꯔꯛꯑꯣ ꯑꯩꯈꯣꯏꯗ
ꯑꯩꯗꯤ ꯑꯉꯥꯡ ꯂꯩꯕꯅꯤꯅ ꯊꯣꯛꯄ ꯌꯥꯗꯦ ꯅꯪ ꯄꯨꯔꯛꯑꯣ
ꯑ ꯅꯪꯒꯤ ꯌꯨꯝ ꯈꯨ ꯂꯥꯕꯗꯣ ꯇꯧꯔꯒ ꯈꯨꯂꯥꯞ
ꯅꯨꯡꯁꯤꯔꯗꯤ ꯄꯨꯔꯛꯄ ꯌꯥꯏꯅ ꯅꯪꯁꯨ ꯀꯔꯤ ꯐꯠꯇꯦꯀꯣ ꯅꯪꯁꯨ
ꯅꯣꯏꯒꯤ ꯂꯝꯕꯤꯗꯣ ꯐꯠꯇꯕꯒꯤꯅꯦ
ꯅꯣꯡ ꯆꯨꯕꯒꯤꯀꯣ ꯐꯠꯇꯦ
ꯎꯝ
ꯑꯩ ꯉꯝꯗ꯭ꯔꯦ ꯑꯩ ꯉꯝꯗ꯭ꯔꯦ ꯆꯠꯂꯝꯅꯤ ꯅꯪꯗꯣ ꯑꯩꯅ ꯆꯠꯍꯜꯂꯗꯤ
ꯑꯩ ꯁꯤꯒꯤ ꯇꯧꯔꯦ ꯅꯣꯏꯒꯤ ꯂꯝꯕꯤꯁꯤ ꯁꯤꯒꯤ ꯇꯧꯔꯦ ꯍꯥꯏꯅ ꯆꯠꯂꯝꯅꯦ ꯃ ꯅꯪꯗꯣ ꯑꯩ ꯎꯈ꯭ꯔꯦ
ꯇꯪꯈꯥꯏ ꯇꯪꯈꯥꯏ ꯂꯥꯛꯑꯣ ꯍꯥꯏꯔꯗꯨꯅꯦꯍꯦ
ꯇꯪꯈꯥꯏ ꯇꯪꯈꯥꯏ ꯂꯥꯛꯑꯗꯣ ꯑꯩ ꯉ ꯉꯝꯃꯣꯏ ꯉꯝꯃꯣꯏ ꯌꯨꯝꯗ ꯂꯥꯛꯑꯣ ꯍꯥꯏꯔꯝꯅꯤ ꯅꯪꯗꯣ ꯊꯥꯖꯗꯦ ꯃꯣꯏ ꯃꯦꯡꯒꯣ ꯃꯦꯡꯒꯣꯒꯤ ꯃꯦꯡꯒꯣ ꯄꯥꯝꯕꯤ ꯂꯩꯕ꯭ꯔꯅꯦ ꯃꯣꯏꯕꯨ
ꯃꯦꯡꯒꯨ ꯄꯥꯝꯕꯤ ꯌꯥꯝꯃꯦ ꯍꯥꯏꯩꯅꯧꯗꯣ
ꯃꯣꯏ ꯑꯁ ꯑꯩꯗꯤ ꯎꯗꯦꯅ ꯃꯣꯏ
ꯌꯥꯝꯃꯦꯍꯦ ꯃꯣꯏꯒꯤ
ꯅꯆꯦ ꯐꯤ ꯐꯤ ꯁꯥꯕ ꯅꯨꯄꯤ ꯅꯨꯄꯤ ꯌꯨꯝꯗ ꯍꯥꯏꯕ꯭ꯔꯥ
ꯑ ꯑꯗꯨꯒ ꯍꯩꯒ꯭ꯔꯨ ꯃꯥꯟꯕꯤ ꯑꯃ ꯂꯩꯕꯗꯣ
ꯑꯥ
ꯑꯗꯨꯁꯨ ꯌꯥꯝ ꯄꯥꯜꯂꯦ ꯑꯗꯨꯒ ꯑ ꯍꯩꯒ꯭ꯔꯨꯁꯨ ꯂꯩꯌꯦ ꯑꯗꯨꯒ ꯑ ꯆꯝꯄ꯭ꯔꯥ ꯑꯝꯄ꯭ꯔꯥꯗꯤ ꯀꯩꯅꯣ ꯑ ꯅꯦꯛꯁ ꯅꯥꯏꯕꯔꯒꯤꯀꯣ ꯃꯣꯏꯒꯤ ꯂꯩꯌꯦ ꯍꯩꯅꯧꯁꯨ ꯂꯩꯌꯦ ꯑꯁ ꯌꯥꯝ ꯂꯩꯗ
ꯍꯩꯅꯧꯗꯣ ꯇꯤꯟ ꯆꯥꯗꯕ꯭ꯔꯥ ꯆꯪꯗꯕ꯭ꯔꯥ
ꯑꯃꯗꯤ ꯆꯥꯏ ꯑꯁꯤ ꯄꯤꯛꯄꯗꯣ
ꯎꯝ
ꯑꯗꯨ ꯀꯩꯅꯣ ꯊꯨꯝꯕꯒꯤꯀꯣ ꯊꯣꯝꯃꯦꯕ ꯑꯗꯨꯒ ꯇꯤꯟ ꯆꯥꯏ
ꯍ
ꯀꯩ ꯏꯟꯁꯥꯡ ꯆꯥꯒꯦ ꯃꯣꯔꯅꯤꯡꯗ ꯑꯌꯨꯗ ꯅꯣꯏ
ꯑꯩꯈꯣꯏ ꯍꯋꯥꯏ ꯊꯔꯥ ꯆꯥꯏ ꯅꯣꯏꯗꯤ
ꯑꯈꯣꯏ ꯌꯦꯟꯗꯦꯝ ꯍꯥꯏꯕꯤꯕꯗꯣ
ꯌꯥ ꯍꯥꯏꯕꯤꯗꯦ ꯀꯔꯤꯅꯣ ꯅꯪ ꯃꯪꯗ ꯑꯣꯏꯔꯝꯅꯦ ꯀꯔꯤꯔ ꯅꯪꯁꯨ ꯅꯪꯗꯨ ꯄꯪ ꯍꯥꯏꯗ ꯍꯥꯏꯒꯅꯨꯍꯦ
ꯌꯦꯟꯗꯦꯝ ꯍꯥꯏꯕꯤꯕꯗ
ꯌꯦꯟꯗꯦꯝ ꯌꯦꯟꯗꯦꯝ ꯑꯩ ꯅꯥ ꯄꯪꯕꯒꯤꯔꯥ ꯈꯪꯗꯦ ꯑꯗꯨꯗꯤ
ꯌꯦꯟꯒꯤ ꯍꯤꯟꯖꯥꯡꯁꯨ ꯆꯥꯏꯌꯦ ꯉꯔꯥꯡꯒꯤꯀꯣ ꯑꯗꯣ ꯍꯤꯟꯖꯥꯡ ꯃꯣꯔꯅꯤꯡꯒꯤꯗꯤ ꯁꯨꯝ ꯌꯦꯡꯕ ꯈꯛꯇꯅꯦꯕ ꯑꯩ ꯇꯦꯁ ꯇꯧꯕꯤꯗꯦꯕ ꯑꯗꯨꯝ ꯃꯁꯛꯇꯣ ꯀꯔꯤ ꯀꯔꯤ ꯍꯥꯟꯖꯥꯡꯅꯣ ꯍꯥꯏꯔꯒ ꯌꯦꯡꯑꯒ ꯌꯦꯟꯗꯝ ꯑꯣꯏꯕꯒꯤ
ꯍꯣꯏ ꯍꯣꯏ ꯑꯩ ꯍꯣꯔꯦꯟ ꯇꯧꯔꯀꯦ ꯑꯃꯨꯛꯀꯣ
ꯑꯥ ꯑꯥ
ꯎꯝ ꯎꯝ ꯎꯝ